ꯍꯜꯂꯣ
ꯇ ꯇ
ꯇꯥꯏꯌꯦ ꯃꯔꯨꯞ
ꯎꯝ
ꯃꯔꯨꯞ
ꯇꯥꯖꯔꯤ ꯀꯩ ꯇꯥꯟꯅꯁꯤꯒꯦ
ꯀꯩꯅꯣ ꯃꯔꯨꯞꯕꯨ ꯏꯊꯥ ꯊꯥꯖꯗꯅ ꯉꯁꯤꯗꯤ ꯀꯣꯜꯒ ꯇꯧꯔꯛꯏꯁꯤꯕꯨ ꯀꯔꯤ ꯀꯔꯤ ꯑꯩ ꯃꯪꯗ ꯎꯔꯨꯔꯕꯣ ꯀꯩ ꯅꯤꯡꯁꯤꯡꯉꯒꯦ ꯇꯧꯔꯤꯁꯤꯕꯣ
ꯎꯝ ꯉꯔꯥꯡ ꯃꯪꯗ ꯌꯥꯝ ꯎꯔꯝꯃꯤ ꯑꯗꯨꯒꯤ ꯐꯣꯟ ꯇꯧꯔꯛꯏꯅꯤ
ꯎꯝ ꯉꯔꯥꯡ ꯃꯪꯗ ꯎꯔꯝꯃꯤꯕ
ꯎꯝ
ꯀꯩ ꯇꯧꯔꯝꯃꯤꯅꯣ ꯍꯥꯏꯁꯦ ꯃꯪꯗ ꯃꯔꯨꯞ
ꯆꯥꯛ ꯌꯥꯝ ꯂꯥꯝꯃꯦꯅ ꯀꯞꯄꯝꯕ
ꯑꯣ ꯍꯣꯏ ꯆꯥꯊꯛꯄ ꯐꯪꯗ꯭ꯔꯦ ꯍꯟꯀꯤ ꯄꯩꯁꯥ ꯌꯥꯝ ꯄꯥꯏꯔꯦꯗꯅ
ꯍꯣꯏ ꯑꯗꯨꯒꯤ
ꯃꯔꯨꯞ ꯈꯔ ꯊꯥꯕꯤꯔꯛꯑꯣ ꯃꯔꯨꯞꯛꯇꯤ ꯊꯕꯛꯨꯁꯨ ꯇꯧꯕꯅꯤꯅ ꯄꯩꯁꯥ ꯈꯔꯥ ꯊꯥꯕꯤꯔꯛꯑꯣ ꯑꯗꯨꯗꯤ
ꯎꯝ ꯍꯣꯏꯅꯦ ꯀꯌꯥ ꯊꯥꯔꯛꯑꯣ ꯍꯥꯏꯅꯣ ꯀꯌꯥ ꯊꯔꯛꯑꯣ ꯍꯥꯏꯅꯣ
ꯏꯌꯥ ꯌꯥꯏꯗ ꯃꯔꯨꯞꯅ ꯑꯉꯝꯕ ꯑꯔꯩꯕ ꯃꯇꯥꯎꯗ ꯄꯤꯅꯤꯡꯕ ꯈꯔ ꯂꯩꯔꯗꯤ ꯄꯤꯔꯣ ꯑꯗꯨꯝ ꯀꯩꯁꯨ ꯀꯥꯏꯗꯦ
ꯎꯝ ꯂꯨꯄꯥ ꯑꯃꯥ ꯄꯤꯔꯛꯑꯁꯨ ꯌ꯭ꯕꯔꯥ
ꯑꯗꯨꯅꯕꯨ ꯍꯧꯖꯤꯛ ꯃꯇꯝꯗꯕꯨ ꯀꯩ ꯇꯧꯕ ꯌꯥꯒꯦ ꯍꯥꯏꯁꯦ ꯃꯔꯨꯞ
ꯂꯨꯄꯥꯗꯣ ꯌꯥꯎꯗ꯭ꯔꯗꯤ ꯃꯄꯨꯡ ꯐꯥꯔꯣꯏꯗꯔ꯭ꯤꯅꯤꯅꯦ ꯑꯗꯨꯁꯣ
ꯂꯨꯄꯥ ꯗꯨꯅ ꯃꯄꯨꯡ ꯐꯗꯦꯌꯦ
ꯂꯨꯄꯥꯗ ꯌꯥꯎꯗ꯭ꯔꯗꯤ ꯃꯄꯨꯡ
ꯍꯣꯏ ꯂꯨꯄꯥ ꯆꯠꯄꯤꯗꯣ ꯂꯤꯁꯤꯡ ꯑꯍꯨꯝ ꯃꯔꯤꯗꯪ ꯄꯤꯔꯣ ꯑꯗꯨ ꯑꯣꯏꯗꯤ ꯌꯥꯔꯅꯤ ꯃꯔꯨꯞ
ꯎꯝ ꯅꯪ ꯄꯣꯠ ꯑꯃ ꯂꯩꯕꯗ
ꯄꯨꯟꯖꯤꯜ ꯂꯦꯗꯅ ꯑꯗꯣ ꯃꯔꯤ ꯃꯉꯥꯃꯨꯛ ꯄꯤꯔꯣ ꯃꯔꯤ ꯂꯤꯁꯤꯡ ꯃꯔꯤ ꯃꯉꯥꯃꯨꯛ꯫ ꯑꯗꯨ ꯑꯣꯏꯔꯗꯤ ꯅꯩ ꯃꯔꯨꯞꯀꯤ ꯑꯋꯥꯀ ꯈꯧꯔꯥꯡꯕ ꯑꯋꯥꯕ ꯄꯣꯛ ꯀꯣꯛꯑꯅꯤ꯫
ꯎꯝ ꯁꯦꯡꯑꯕꯣ ꯍꯥꯥꯏꯁꯦ꯫
ꯍꯣꯏ꯫
ꯊꯥꯖꯕ ꯉꯝꯗꯦꯗ꯫
ꯍꯥꯏꯗꯤ
ꯑꯗꯨꯅ ꯀꯣꯛꯑꯅꯤ ꯍꯥꯏꯗꯣ ꯊꯥꯖ
ꯀꯣꯟꯅꯦ ꯑꯗꯨꯅ ꯉꯁꯤ ꯅꯨꯃꯤꯠ ꯅꯤꯅꯤ ꯍꯨꯝꯅꯤꯒꯤꯗꯤ ꯀꯣꯛꯑꯅꯤ ꯑꯗꯨꯝ꯫
ꯎꯝ ꯑꯣ ꯑꯗꯨ ꯃꯥꯏ ꯁꯨꯝ ꯅꯤꯔ ꯂꯩꯔꯕꯣ ꯑꯗꯨꯗꯨ꯫
ꯀꯩ ꯍꯥꯏꯅꯣ꯫
ꯃꯤ ꯈꯨꯗꯤꯡꯗꯩꯩ ꯑꯗꯨꯃꯥꯏ ꯁꯨꯝ ꯅꯤ ꯂꯩꯔꯕ꯫
ꯃꯤ ꯈꯨꯗꯤꯡꯒꯤ ꯅꯤꯔꯁꯨ ꯌꯥꯏ ꯀꯩꯅꯣ ꯀꯩꯁꯨ ꯀꯥꯏꯗꯦ꯫ ꯈꯔ-ꯈꯔ ꯅꯤꯔ ꯈꯔ-ꯈꯔ ꯇꯧꯔ꯫ ꯆꯥꯗ꯭ꯔꯗꯤ ꯀꯃꯥꯏꯅ ꯊꯕꯛ ꯏꯪꯈꯥꯡ ꯇꯧꯕꯁꯨ ꯅꯠ ꯊꯕꯛ ꯇꯧꯋꯤ ꯍꯥꯏꯁꯤ ꯑꯩ ꯃꯔꯨꯞ ꯍꯣꯏꯗꯤ ꯈꯔ ꯂꯧꯗ꯭ꯔꯗꯤ ꯀꯃꯥꯏꯅ ꯇꯧꯅꯤ
ꯎꯝ ꯊꯕꯛ ꯁꯨꯒꯦꯗꯤ ꯈꯟꯗꯕ
ꯎꯝ ꯊꯕꯛꯁꯨ ꯁꯨꯏꯀꯩꯅꯣ
ꯎꯝ ꯈꯣꯡ ꯆꯣꯠꯂ ꯆꯤꯟ ꯆꯣꯠꯄꯅꯤꯀꯣ
ꯍꯣꯏ ꯊꯕꯛꯇꯨ ꯅꯍꯥꯟꯗꯩ ꯊꯕꯛ ꯀꯟꯅ ꯁꯨꯔꯨꯔꯦ ꯍꯖꯤꯔꯥ ꯆꯠꯄꯅꯦ ꯑꯗꯩ ꯆꯦꯛ ꯆꯟꯕ ꯆꯠꯄꯅꯦ ꯖꯨꯒꯥꯥꯂꯤꯕꯨ ꯑꯣꯏꯔꯨꯔꯦ ꯃꯌꯥꯝ ꯑꯣꯏꯔꯨꯔꯦ ꯑꯗꯨꯗ ꯀꯩꯅꯣ ꯄꯩꯁꯥ ꯄꯩꯁꯥꯗꯨ ꯄꯩꯁꯥ ꯐꯪꯗꯕ ꯍꯥꯏꯇꯥꯔꯦ ꯃꯣꯏ ꯃꯍꯥꯖꯣꯟꯗꯨꯅ ꯄꯩꯁꯥ ꯌꯨꯝꯕꯨꯅ ꯄꯩꯁꯥ ꯄꯤꯔꯛꯇ꯭ꯔꯤꯌꯦ ꯑꯗꯩ ꯃꯍꯥꯖꯣꯟꯗꯨꯅ ꯄꯩꯁꯥ ꯍꯣꯏ ꯃꯍꯥꯖꯣꯟꯗꯨꯅ ꯄꯩꯁꯥ ꯄꯤꯕꯤꯔꯛꯇ꯭ꯔꯕ ꯑꯗꯨꯏ ꯑꯩꯗꯤ ꯃꯌꯨꯝꯗ ꯃꯌꯥꯝ ꯆꯠꯂꯅꯤ, ꯍꯖꯤꯟ ꯍꯖꯤꯟ ꯄꯩꯁꯥ ꯄꯤꯔꯣ ꯈꯣꯠꯂꯣꯅ
ꯈꯪꯉꯦ
ꯑꯦ ꯀꯃꯥꯏꯅ ꯈꯠꯅꯕ ꯄꯩꯁꯥ ꯄꯤꯗꯅ ꯈꯠꯅꯕ ꯌꯥꯄꯣꯠꯇꯦ ꯄꯩꯁꯥ ꯄꯩꯁꯥ ꯄꯤꯗꯅ ꯇꯣꯛ ꯇꯣꯛꯈ꯭ꯔꯗꯤ ꯀꯃꯥꯏ ꯇꯧꯗꯣꯏꯕ
ꯃꯤ ꯈꯨꯁꯨꯃꯟ ꯃꯠꯄ ꯌꯥꯕ꯭ꯔꯣ ꯃꯣꯏꯅ
ꯄꯤꯔꯛꯀꯅꯤ
ꯎꯝ ꯈꯔ ꯀꯟꯅ ꯊꯧꯖꯜꯂꯣ ꯑꯗꯨꯗꯤ
ꯊꯧꯗꯣꯏꯅꯤ ꯃꯔꯨꯞꯁꯨ ꯆꯠꯃꯤꯟꯅꯔ ꯊꯧꯔꯨꯁꯦ ꯍꯥꯏꯕ꯭ꯔꯣ ꯑꯩ ꯏꯊꯟꯇ ꯆꯠ ꯗꯨ ꯉꯝꯗ꯭ꯔꯦ ꯇꯧ ꯂꯩꯔꯦ
ꯎꯝ ꯑꯩ ꯆꯠꯂꯨꯔꯗꯤ ꯑꯩ ꯈꯟꯅꯔꯗꯤ ꯀꯃꯥꯏ ꯑꯗꯨꯗꯨꯅ
ꯌꯥꯏ ꯀꯩꯅꯣ ꯃꯔꯨꯞꯀ ꯍꯦꯛꯇ ꯄꯥꯏꯊꯠꯅꯔꯁꯨ ꯀꯩꯝ ꯀꯥꯏꯗꯦ ꯑꯩ ꯃꯔꯨꯞ ꯀꯤ ꯃꯅꯤꯡꯗ ꯕꯦꯛꯀꯞꯇ ꯂꯩꯔꯛꯀꯦ
ꯎꯝ ꯑꯣ ꯅꯪꯒꯤ ꯄꯩꯁꯥ ꯊꯧꯕꯃꯤꯟꯅꯔꯒ ꯑꯩꯒꯤ ꯕꯦꯛꯀꯞ ꯑꯣꯏꯅ ꯆꯠꯇꯣꯏꯕ ꯅꯪꯅ
ꯎꯝ ꯎꯝ ꯅꯪ ꯅ ꯈꯔꯒ ꯆꯤꯟ ꯐꯕꯅꯦ ꯃꯃꯥꯡ ꯊꯔ ꯈꯔ ꯉꯥꯡꯅꯧ ꯍꯥꯏꯌꯣ ꯋꯥꯅꯤꯗ
ꯎꯝ ꯅꯪꯒꯤꯗꯨꯗꯤ ꯍꯨꯏ ꯊꯧꯖꯤꯟꯕ ꯅꯪꯒꯤꯗꯨꯗꯤ ꯍꯨꯏ ꯊꯧꯖꯤꯟꯕ ꯃꯥꯜꯂꯦ
ꯀꯩꯅꯣ ꯍꯨꯏ ꯊꯧꯖꯟꯕ ꯃꯥꯂꯦꯗꯤ
ꯑꯄꯪꯕ ꯍꯨꯏ ꯍꯨꯏ ꯊꯧꯖꯤꯟꯕ ꯃꯥꯜꯂꯦ ꯍꯥꯏꯕ ꯅꯪꯒꯤꯗꯨꯗꯤ
ꯎꯝ ꯅꯠꯇꯦ ꯃꯔꯔ ꯄꯁꯨꯝ ꯅꯠꯇꯦꯗꯤ ꯃꯔꯔꯕꯁꯨꯝ ꯈꯔꯥꯡ ꯈꯔ ꯀꯟꯕ ꯍꯥꯏꯕꯅꯤ ꯃꯔꯨꯞꯅ ꯈꯔ ꯀꯜꯂꯤꯗꯅ ꯑꯗꯨꯕ ꯉꯥꯛꯅ ꯆꯠꯅꯕꯗꯣ ꯅꯪꯅ ꯍꯦꯟꯅ ꯈꯪꯉꯤꯗꯨꯅꯤ ꯑꯗꯨꯒꯤ ꯑꯗꯨꯒꯤ ꯁꯨꯝ ꯍꯥꯏꯕꯅꯤꯗ
ꯎ ꯀꯣꯏ ꯅ ꯏꯁꯣꯟ ꯁꯣꯟꯖꯕꯅꯤ ꯀꯥꯎꯋꯦ ꯃꯤꯠꯂꯣꯏ ꯃꯤꯂꯣꯏ ꯂꯥꯛꯆꯕꯤꯔꯝꯃ
ꯎꯝ ꯑꯩꯗꯤ ꯏꯁꯣꯟ ꯁꯣꯟꯁꯨ ꯂꯩꯖꯕꯅꯤꯅ ꯑꯗꯨ ꯑꯗꯨꯒꯤ ꯋꯥꯅꯤꯗ
ꯎꯝ ꯑꯩ ꯊꯕꯛ ꯇꯧꯒꯦ ꯃꯣꯏꯅꯇ ꯂꯥꯛꯆ ꯌꯥꯕ꯭ꯔꯥ
ꯍꯣꯏ ꯃꯔꯨꯞ ꯌꯥꯎꯔꯗꯤ ꯀꯥꯟꯝꯃꯥ ꯀꯤꯗꯦ
ꯎꯝ
ꯅꯇ ꯅꯇꯅ ꯂꯣꯏꯔꯦ ꯇ꯭ꯔꯣ
ꯎꯝ ꯉꯁꯤꯒꯤ ꯆꯥꯛꯇꯤ ꯆꯥꯔꯕ‌ꯣ ꯑꯣ
ꯑꯁ ꯃꯔꯨꯞ ꯉꯁꯤꯒꯤ ꯆꯥꯛꯁꯦ ꯆꯥꯅꯤꯡꯉꯥꯏ ꯂꯩꯇꯗꯅ ꯑꯂꯨꯒ ꯊꯨꯝꯒ ꯉꯥꯟꯁꯤꯜꯂꯒꯥ ꯆꯥꯛ ꯆꯥꯛꯈꯨꯝ ꯑꯅꯤ ꯑꯍꯨꯝꯒ ꯇꯧꯔꯒ ꯆꯥꯔꯦ ꯃꯔꯨꯞ
ꯏꯃꯥꯥꯏ ꯄ‌ꯦ‌ꯝꯃꯥ ꯑꫭꯟꯊꫭꯛ ꯊꯤꯅꯥ ꯂꯥꯏꯔꯦꯗ ꯇꯧꯔꯤꯁꯤꯗꯤ
ꯂꯥꯏꯔꯔꯦ ꯌꯨꯝꯗꯩꯁꯨ ꯄꯩꯁꯥ ꯂꯧꯗꯕꯅꯤꯅ
ꯎꯝ
ꯑꯗꯨꯅ ꯈꯔꯥ ꯋꯥꯔ‌ꯦꯅ‌ꯦ ꯃꯔꯨꯞ ꯑꯩꯏꯗꯤ
ꯈꯔ ꯍꯥꯏꯔꯣ ꯀꯩꯅꫭ
ꯇꯜꯂꯤꯗ ꯃꯔꯨꯞ
ꯎꯝ
ꯍꯥꯏꯗꯤ ꯌꯨꯝꯗꯁꯨ ꯄꯩꯁꯥ ꯅꯨꯡꯁꯥꯗ‌ꯣ ꯈꯔ ꯆꯤꯟꯕꯅꯤꯅ ꯍꯥꯏꯕ ꯇꯟꯂꯕꯥ ꯏꯊꯟꯗ ꯈꯔ ꯁꯨꯔ ꯁꯨꯔ ꯆꯥꯔꯒ ꯇꯥꯜꯂꯒ ꯂꯥꯏꯔꯤꯛ ꯂꯥꯏꯁꯨ ꯇꯝꯃꯤꯁꯤꯅꯤꯃꯉꯥꯏꯔꯦ
ꯎꯝ
ꯍꯥꯏꯕ ꯇꯥꯟꯁꯤꯜꯂꯛꯄꯗꯣ ꯏꯀꯥꯏꯕ ꯌꯥꯎꯔꯦꯕ ꯑꯍꯟ ꯑꫭꯏꯔ ꯆ ꯄꯩꯁꯥꯗ ꯂ ꯂꯧꯗ
ꯎꯝ ꯌꯝ ꯅꯨꯡꯁꯤꯕ ꯋꯥꯔꯤꯅꯤ ꯇꯧꯔꯤꯁ‌ꯦ
ꯍ
ꯃꯔꯨꯞ ꯍꫭꯏꯅ ꯉꯟꯇꯅꯥ ꯊꯕꯛ ꯐꯪꯉꯕꯅꯤꯅ ꯎꯄꯥꯏ ꯂꯩꯔꯥꯖꯝꯅꯤ
ꯎꯝ ꯋꯥꯏ ꯅꯨꯉꯥꯏꯒꯔꯥ ꯖꯥꯠꯅꯤ ꯅꯪꯁꯨ ꯐꯪꯅꯕ ꯇꯧ
ꯍꯣꯏ꯫ ꯀꯃꯥꯏ ꯀꯃꯥꯏꯅ ꯇꯧꯕꯤ ꯑꯗꯨꯒ
ꯀꯔꯤꯇꯧ ꯁꯨꯝ ꯂꯩ꯫
ꯀꯃꯥꯏ ꯀꯃꯥꯏꯅ ꯇꯧꯔꯒ ꯐꯪ ꯊꯕꯛꯁꯤ ꯀꯃꯥꯏꯅ ꯇꯧꯔ ꯐꯪꯒꯦ ꯍꯪꯕꯅꯦ ꯑꯩꯅ ꯍꯥꯏꯗꯤ ꯃꯥꯔꯨ
ꯃꯇꯣꯟꯇ ꯄꯪꯂꯥꯛꯇ ꯂꯥꯛꯄ
ꯃꯔꯨꯞꯀꯤꯅꯀꯃꯥꯏꯅ ꯄꯪ ꯇꯥꯥꯟ ꯇꯥꯟꯅ ꯍꯧ
ꯍ ꯍ ꯆꯦꯟ-ꯆꯦꯟ ꯇꯥꯅꯩ ꯑꯗꯨꯏꯗꯨ꯫ ꯐꯪꯉꯤ
ꯎꯝ ꯆꯦꯜꯂꯦ ꯑꯗꯨꯗꯤ ꯊꯔꯨꯛ ꯂꯥꯛꯀꯥꯟꯗ꯫
ꯎꯝ ꯄꯛꯆꯦꯟꯗ ꯆꯦꯜꯂꯦ꯫
ꯎꯝ ꯊꯕꯃ ꯂꯥꯛꯑꯦ ꯄꯪꯆꯦꯟ ꯆꯦꯟꯃꯤ ꯑꯗꯨ ꯂꯝꯕꯦꯟ ꯈꯔ ꯀꯟꯅ ꯆꯦꯟ ꯇꯝꯃꯕꯅꯤꯅ ꯍꯪ ꯈꯦꯗꯦꯗꯨꯗꯤ
ꯎꯝ ꯍꯣꯏ꯫
ꯎꯝ ꯅꯩ ꯑ ꯑꯗꯨꯗꯤ ꯑꯩꯁꯨ ꯍꯌꯦꯡꯗꯩ ꯑꯌꯨꯛ ꯉꯟꯇꯥ-ꯉꯟꯇꯥ ꯍꯧꯒꯠꯂꯒ ꯂꯝꯖꯦꯟ ꯆꯦꯡꯒꯦ꯫
ꯎꯝ
ꯅꯣꯡꯃꯩꯅ ꯀꯤꯂꯣꯃꯤꯇꯔ ꯀꯌꯥꯃꯨꯛ ꯆꯦꯜꯂꯗꯤ ꯌꯥꯅꯤ ꯃꯔꯣ ꯑꯗꯨꯗꯤ
ꯈꯪꯗꯦ ꯅꯪ ꯅꯁꯥꯅ ꯉꯝꯗꯧꯕ ꯆꯥꯡꯗꯣ ꯍꯥꯟꯅ ꯆꯦꯜꯂꯨ ꯉꯝꯃꯣꯏꯗꯕ ꯆꯥꯡ ꯆꯦꯟꯁꯤꯜꯂꯅ
ꯎꯝ ꯑꯗꯨꯗꯤ ꯈ ꯈ ꯌꯥꯝ ꯀꯟꯅ ꯑꯗꯨꯗꯤ ꯈꯌꯥꯝ ꯀꯟ ꯀꯟꯅ ꯈꯌꯥꯝ ꯀꯟ ꯀꯟꯅ ꯆꯦꯔꯗꯤ ꯌꯥꯝꯅ ꯂꯥꯞꯅ ꯂꯥꯞꯅ ꯁꯥꯡꯅ ꯆꯦꯔꯗꯤ ꯊꯕꯛ ꯑꯍꯦꯡꯋꯥꯏ ꯇꯥꯟꯅꯕꯗꯗꯤ ꯊꯕꯛ ꯑꯆꯧ ꯑꯆꯧꯕ ꯐꯪ ꯇꯥꯔꯦ ꯑꯗꯨꯗꯤ
ꯏ ꯍꯣꯏ ꯍꯣꯏ ꯄꯨꯀꯪꯕꯗꯣ ꯍꯥꯟꯅ ꯑꯝꯇ ꯍꯟꯊꯍꯟꯒꯦ ꯒꯣꯗꯕꯤꯂ
ꯎꯝ ꯌꯥꯏꯅꯦ ꯑꯗꯨꯗꯤ ꯃꯔꯨꯞ ꯑꯩ ꯃꯔꯨꯞꯀꯤ ꯑꯥꯏꯗꯤꯌꯥꯁꯤ ꯌꯥꯏ ꯑꯩ ꯁꯣꯏꯗ ꯁꯦꯟꯅ ꯍꯧꯔꯦ ꯍꯌꯦꯡꯗꯩꯔ ꯍꯪꯆꯤꯠꯇꯩꯔ ꯍꯦꯛꯇ ꯍ
ꯍꯣꯏ ꯆꯦꯜꯂꯨ ꯄꯨꯛ ꯀꯪꯕꯗꯨ ꯑꯝꯇ ꯍꯟꯗꯍꯜꯂꯨ ꯎꯝ ꯃꯈꯨꯜ ꯃ ꯋꯥꯅ
ꯈꯕ ꯀꯩꯇꯔꯕ
ꯌꯥꯝ ꯐꯖ ꯐꯖꯕ ꯇꯥꯏꯕ
ꯎꯝ ꯀꯩꯒꯤ ꯀꯔꯤ ꯀꯣꯟ ꯇꯥꯒꯦꯁꯦ ꯑꯩꯒꯤ ꯈꯣꯟꯖꯦꯜ ꯐꯖꯕ ꯏꯁꯩꯗꯨ ꯇꯥꯢꯔ ꯃꯔ ꯑꯩ ꯅꯍꯥꯟꯋꯥꯏ ꯁꯛꯈꯤꯕꯥ ꯏꯁꯩꯗꯣ
ꯍꯣꯏ ꯍꯧꯖꯤꯛꯇ ꯃꯈꯣꯟ ꯑꯃ ꯏꯁꯩ ꯑꯃ ꯊꯥꯗꯣꯔꯛꯄ ꯑꯗꯨ ꯃꯈꯣꯟ ꯑꯃ ꯇꯥꯍꯧꯕ ꯍꯥꯏꯇꯥꯔꯦ
ꯎꯝ ꯈꯪꯗꯦꯕꯣ ꯑꯗꯨꯗꯤ ꯀꯗꯥꯥꯏꯗꯒꯤ ꯇꯥꯏ ꯃꯔꯛꯇꯤꯅꯣ ꯈꯪ ꯀꯥꯏꯒ ꯈꯪꯍꯧꯗꯦ
ꯁꯤꯡꯕ ꯅꯥ ꯈꯔ ꯁꯤꯡꯖꯩꯌꯦ ꯑꯗꯨ
ꯍꯣꯏ ꯍꯣꯏ ꯐꯩ ꯐꯩ
ꯈꯔꯥ ꯁꯤꯡꯉꯣ ꯅꯥ ꯁꯤꯡꯕꯁꯦ ꯀꯥꯟꯅꯕꯅꯤ
ꯎꯝ
ꯀꯩꯅꯣꯝ ꯀꯩꯅꯣꯝ ꯍꯥꯏꯕꯗ ꯃꯤꯅ ꯉꯥꯡꯕ ꯇꯥꯗ꯭ꯔꯗꯤ ꯕꯦꯔꯥ ꯀꯥꯔꯣꯏꯗꯣ
ꯃꯟꯅꯦꯕꯥ
ꯑꯣ
ꯃꯔꯨꯞꯇꯤ ꯏꯟꯁꯥꯡ ꯑꯍꯥꯎꯕ ꯆꯥ ꯅꯣꯡꯉꯥꯂ ꯀꯩ ꯏꯟꯁꯥꯡ ꯆꯥꯒꯦ
ꯈꯗꯤ ꯀ ꯀꯥꯡꯁꯣꯏ ꯆꯥꯏ ꯀ ꯀꯥꯡꯁꯣꯏ
ꯎꯝ ꯀꯩ ꯍꯥꯎꯕ
ꯍꯥꯥ
ꯀꯔꯤꯒꯤꯅꯣ ꯀꯥꯡꯁꯣꯏ ꯆꯥꯏꯕꯣ ꯍꯥꯎꯕ ꯆꯥꯎ ꯌꯥꯗꯔꯣ
ꯀꯥꯡꯁꯣꯏꯗꯒꯤ ꯍꯦꯟꯅ ꯍꯥꯎꯕ ꯂꯩꯠꯔꯦ
ꯀꯩꯁꯥ ꯐꯟꯗꯕꯁꯦ
ꯀꯥꯡꯁꯣꯏꯅ ꯈ꯭ꯋꯥꯏꯗꯒꯤ ꯑꯐꯕ ꯌꯦꯟꯁꯥꯡ
ꯀꯥꯡꯁꯣꯏ ꯈꯨꯏ ꯐꯩꯌꯦ
ꯎꯝ ꯀꯥꯡꯁꯣꯏꯗꯩꯩ ꯍꯦꯟꯅ ꯍꯥꯎꯕ ꯂꯩ
ꯀꯩ ꯀꯥꯡꯁꯣꯏꯅ ꯐꯔꯤꯁꯤꯅ ꯑꯩꯈꯣꯏ ꯀꯥꯡꯁꯣꯏꯒꯤ ꯀꯃꯥꯏ ꯀꯃꯥꯏ ꯊꯣꯡꯒꯦ ꯍꯥꯏꯐꯦꯠ ꯇꯥꯛꯄꯤꯌꯨ ꯍꯥꯏꯐꯦꯠ ꯑꯦꯛꯁꯄ꯭ꯂꯦꯟ ꯇꯧꯔꯛꯑꯣꯅꯦ
ꯀꯩꯅꯣ ꯀꯥꯡꯁꯣꯏ ꯊꯣꯡꯕꯕꯨ ꯌꯥꯝ ꯊꯤ ꯂꯥꯏꯔꯦ ꯀꯩꯅꯣ ꯏꯁꯤꯡ ꯈꯔꯥ ꯁꯍꯜꯂꯅꯤ
ꯀꯩ ꯊꯣꯡ ꯄꯔꯣꯁꯦꯁꯇ꯭ꯣ ꯁꯇꯦꯞ ꯕꯥꯌ ꯋꯥꯟ ꯕꯥꯏ ꯋꯥꯟ ꯃꯥꯒꯤ ꯅꯤꯌꯣꯝꯗꯨꯣ ꯋꯥꯟ ꯕꯥꯏ ꯋꯥꯅ ꯍꯥꯏꯗꯔꯣ ꯍꯥꯏꯕ
ꯎꯝ ꯏꯁꯤꯡ ꯁꯥꯍꯜꯂꯅꯤ
ꯎꯝ
ꯑꯗꯩꯩ ꯃꯔꯣꯏ ꯃꯄꯥꯡ ꯁꯦꯝꯃꯅꯤ ꯉꯥꯔꯤ ꯉꯥ ꯍꯥꯏꯐꯦꯠ ꯐꯦꯠ ꯂꯧꯊꯣꯛꯑꯅꯤ ꯑꯗꯩꯩ ꯄꯇꯔꯥ ꯑꯃꯗ ꯇꯦ ꯇꯛꯈꯥꯏꯔꯅꯤ ꯃꯣꯔꯣꯛ ꯀꯩꯀꯥ ꯍꯞꯄꯒ ꯑꯗꯩ ꯏꯁꯤꯡ ꯁꯥꯔꯀꯥꯟꯗ ꯍꯩꯖꯤꯜꯂꯅꯤ ꯁꯧꯍꯜꯂꯅꯤ ꯃꯅꯥ ꯃꯁꯤꯡ ꯍꯥꯞꯇꯧ ꯍꯞꯄꯅꯤ ꯂꯣꯏꯔꯦ ꯀꯩꯅꯣ ꯂꯣꯏꯔꯒꯥ ꯐꯗꯤꯒꯣꯝ ꯊ ꯍꯥꯄꯅꯤ ꯂꯣꯏꯔꯅꯤ ꯀꯔꯤ ꯇꯧꯔꯨꯅꯤ
ꯉꯥꯔꯤꯒꯥꯏꯅ ꯂꯧꯊꯣꯛꯑ ꯃꯦꯠꯂꯒ ꯍꯥꯞꯄ꯭ꯔꯁꯦ ꯃꯔꯨꯞꯀꯤ ꯈꯨꯇꯣꯡꯗ ꯎꯝ ꯑꯩꯗꯤ ꯑꯩꯗꯤ ꯍꯥꯞꯇꯦ
ꯎꯝ ꯑꯗꯨꯅ ꯃꯍꯥꯎ ꯑꯃ ꯇꯣꯉꯥꯟꯅ ꯆꯨꯝꯅ ꯈꯛꯀꯤ ꯄꯨꯂꯞ ꯄꯨꯜꯂꯞ ꯊꯥꯗꯔꯒ ꯐꯨꯠ ꯇ ꯃꯍꯥꯎꯅꯥꯃ ꯂꯣꯏꯅꯃꯛ ꯀꯥꯡꯁꯩ ꯊꯣꯡꯕ ꯃꯈꯟ ꯃꯈꯜ ꯌꯥꯝ ꯂꯩꯒꯦꯔꯥ
ꯑꯝ
ꯀ ꯅꯉ ꯅ ꯉꯅ
ꯑꯩꯒꯤ ꯦꯠ ꯑꯃꯛ ꯁꯛꯟꯈ꯭ꯔꯦ ꯇꯤꯜꯍꯧ ꯆꯅꯧꯨꯛ ꯉꯥꯔꯤꯅ ꯑꯃꯨꯛꯁꯨ ꯍꯥꯞꯄ ꯉꯥꯛꯇꯪ ꯁꯧꯍꯜꯂꯒ ꯑꯩꯈꯣꯏꯒꯤ ꯂꯅꯥ ꯃꯁꯤꯡꯗꯣ ꯍꯥꯞꯄꯒꯁꯨ ꯆ ꯈꯥꯝꯍꯜꯂꯒ ꯉꯥꯛꯇꯪ ꯁꯧꯍꯜꯂꯒ ꯀꯩꯊꯩꯒꯛ ꯍꯥꯞꯄꯒ ꯂꯣꯏꯁꯤꯟꯕ ꯍꯥꯏꯇꯥꯔꯦ
ꯎꯝ ꯑꯗꯨ ꯑꯗꯨꯁꯨꯍꯥꯎꯋꯏ ꯃꯈꯟ ꯃꯈꯟ ꯃꯍꯥ ꯎꯔꯩ ꯇꯣꯡ ꯉꯥꯟꯗꯅꯤ ꯍꯥꯎꯗꯤ ꯂꯣꯏ ꯍꯥꯎꯒꯅꯤ
ꯎꯝ ꯃ ꯂꯩ ꯍ ꯋꯥ
ꯎꯝ
ꯎꯝ ꯍꯥꯎꯁꯨꯅꯦ ꯑꯗꯨꯕꯨꯗꯤ
ꯑ
ꯑꯗꯨꯗꯤ ꯃꯔꯨ ꯃꯔꯨꯞꯇꯤ ꯀꯥꯡꯁꯣꯏ ꯀꯔꯤ ꯀꯥꯡꯁꯣꯏꯅꯣ ꯃꯔꯨꯞꯅ ꯊꯣꯡꯉꯤꯁꯤꯦ ꯉꯁꯤ
ꯈꯥꯃꯦꯟ ꯑꯁꯤꯟꯕꯤ
ꯈꯥꯃꯟ ꯑꯁꯤꯟꯕꯗꯣ
ꯎꯝ
ꯈꯃꯤꯁꯤꯕ ꯀꯩꯌꯦ ꯊꯣꯡꯉꯕ
ꯃꯟ ꯃꯟ
ꯀꯩꯅꯣ ꯃꯌꯥ ꯃꯌꯥꯅ ꯍꯥꯏꯁꯦ ꯃꯅꯥ ꯃꯁꯤꯡ ꯀꯩ ꯀꯩ
ꯍꯣꯏ ꯍꯋꯥꯏ ꯍꯋꯥꯏ ꯃꯔꯨ ꯈꯔ ꯍꯥꯠ ꯆꯂꯦ
ꯑꯣꯝ ꯍꯥꯎꯕꯅꯤꯅꯦ ꯑꯗꯨꯗꯤ ꯆꯥꯕꯗ ꯌꯥꯝꯅ ꯅꯨꯡꯉꯥꯏꯕꯅꯤꯅꯦ
ꯍꯣꯏ ꯀꯣꯕꯤ ꯃꯁꯣꯏ ꯍꯥꯏꯒꯗ꯭ꯔꯥ ꯑꯗꯨꯒꯗꯣ ꯈꯔ ꯍꯥꯞꯆꯜꯂꯒ
ꯎꯝ ꯐꯩ ꯐꯩ ꯌꯥꯝ ꯍꯥꯎꯕ ꯊꯕꯅꯤ ꯑꯗꯨ
ꯎꯝ
ꯐꯔꯦ ꯐꯔꯦ ꯃꯔꯨꯞ ꯑꯩꯁꯨ ꯊꯕꯛ ꯁꯨꯕ ꯑꯃꯨꯛ ꯆꯠꯇꯣꯔꯦ ꯑꯗꯨꯗꯤ ꯊꯝꯃꯒꯦꯀꯣ ꯃꯔꯨꯞ
ꯎꯝ ꯊꯝꯃꯦ ꯊꯝ
ꯎꯝ